ꯇꯥ
ꯆꯥꯔꯦ ꯆ
ꯅꯪꯗꯤꯤ ꯀꯒꯥꯔꯤꯗ ꯆꯥꯏꯉꯦꯟꯅ ꯆꯥꯏꯅ
ꯆꯥꯛꯂꯑ ꯌꯥꯊꯣ
ꯆꯥꯛ ꯂꯥꯡꯕꯒꯤ ꯆꯥꯊꯣꯛꯑꯕ
ꯎ ꯍ ꯊꯣ
ꯑꯣꯀꯦ ꯑꯣꯦ ꯑꯣ ꯀꯦ ꯍꯥ ꯊꯣꯡꯗ꯭ꯔꯤꯌꯦ ꯑꯩꯈꯣꯏꯗꯤꯡ ꯉꯜꯂꯤ ꯀꯔꯤꯅꯣ
ꯑ ꯇ ꯌꯦꯟ ꯍꯧꯗꯤ ꯋꯥ
ꯎ
ꯑꯩꯗꯤ ꯍꯋꯥꯏꯖ ꯃꯤꯒꯤ ꯍꯥꯞꯆꯜꯂ ꯆꯥꯔꯦ
ꯏꯃꯕ꯭ꯔ
ꯑꯑꯣꯣꯏ
ꯀꯥꯏꯗꯦꯗꯦ ꯒꯤꯗꯤ
ꯎꯝ ꯏ ꯉꯔꯥꯡ ꯂꯩꯔꯝꯒ ꯆꯖꯥꯎ ꯆ ꯆ ꯂꯩꯔꯝꯃꯤ ꯆꯗꯅ
ꯆꯔ ꯆ ꯄꯗ ꯂꯩꯀꯥꯏꯗꯒꯤ ꯏꯍꯧ ꯅꯣꯝꯒꯤ ꯃꯆꯥꯅꯨꯄꯤ ꯑꯋꯥꯡꯕ ꯑꯃꯌꯥꯝ ꯂꯩꯕ꯭ꯔꯣ ꯍ ꯀꯤꯟꯁꯤꯗꯅ
ꯍꯗ
ꯆꯤꯟꯇ
ꯑ ꯂꯪ ꯈꯕꯟ ꯄꯨꯟꯖꯥꯀꯥ ꯍ ꯔꯣ ꯉꯁꯥꯏꯗꯨꯣ ꯑꯃ ꯍꯩꯕꯣꯛ ꯆꯤꯡꯉꯅ ꯂꯩꯕꯗꯣ
ꯑꯝ
ꯑꯗꯨꯗ
ꯎ ꯀꯅꯥ ꯀꯅꯥ ꯁꯤꯤꯜꯂꯤꯔꯤꯕ
ꯏꯃꯅꯅꯕꯒ
ꯅꯪꯗ ꯂꯩꯟꯅ ꯐ꯭ꯔꯏꯇꯦ
ꯅꯠꯇꯦ ꯁꯤꯒꯤ ꯃꯅꯤꯡꯗ ꯂꯩꯕ ꯃꯥ
ꯑꯥ
ꯍꯥꯏ ꯂꯩꯁꯦ ꯁꯤꯒꯤ ꯃꯅꯤꯡꯗ ꯃꯅꯤꯡꯗ ꯂꯥꯏꯔꯛ ꯑꯃ ꯂꯩꯌꯦ ꯑꯗꯨꯗ ꯂꯩ ꯂꯩꯃ ꯑ
ꯀꯣꯆꯤꯡ ꯃꯐꯝꯗ ꯌꯥꯎꯕ
ꯌꯥꯎꯋꯦ ꯃꯥꯅ ꯁꯤꯇꯤꯑꯥꯏ
ꯁꯤꯒꯌꯥ ꯅꯃꯥꯟꯅꯥꯕꯥ ꯍꯥꯏꯖ ꯑꯍꯜ ꯑꯣꯏꯔꯝꯒꯅꯤ ꯑꯗꯨꯗꯤ
ꯆꯦ ꯍꯦ ꯑꯩꯈꯣꯏ ꯀ꯭ꯂꯥꯁ ꯃꯥꯟꯅꯥ ꯔꯛꯄ
ꯁꯤ ꯃꯥ ꯀꯦꯔ ꯁ ꯆꯕꯤ
ꯑꯗꯨ ꯍꯧꯖꯤꯛꯇꯤ ꯍꯧꯔꯗꯕꯅꯦ ꯑꯇꯩꯗꯤ ꯄꯥꯝꯗꯦ
ꯎꯝ ꯑꯣ ꯑꯗꯨꯗꯣ ꯑ ꯍꯜꯣ ꯃ ꯆꯥ ꯃ ꯁꯥꯥꯗꯒꯤꯒꯦ ꯇꯥꯔ ꯇꯥꯔ ꯇꯥꯔ ꯇꯥꯔꯒ ꯇꯥꯔ ꯇꯥꯔꯒ ꯍꯌꯦꯡ ꯉꯝꯃꯛꯇꯣꯏꯅꯦ ꯅꯪ ꯀꯂꯥꯁ ꯑꯃꯥ ꯍꯥꯏꯕꯗꯣ ꯆꯠꯇꯔ꯭ꯕꯣ
ꯍꯥ
ꯀꯂ꯭ꯥꯁ ꯑꯃꯥ ꯍꯥꯌꯕꯥꯗꯣ ꯆꯠꯇ꯭ꯔꯕꯣ
ꯆꯠꯇ꯭ꯔꯤꯗꯥꯥ ꯑꯗꯨꯗꯣ ꯌꯥꯎꯗ꯭ꯔꯖꯨ ꯌꯥꯎꯗ꯭ꯔꯖꯨ ꯌꯥꯏꯑꯕ ꯑꯦ ꯑꯗꯨꯗ ꯒ꯭ꯔꯨꯞ ꯌꯥꯎꯋꯦꯕ ꯀꯣ ꯑꯗꯨꯗꯣ ꯑꯣꯏꯅ ꯍꯥꯞꯄ ꯑꯂꯛꯅꯤ ꯌꯦ ꯁꯥꯗ ꯉꯥꯟ ꯍꯪꯉꯦ ꯐ꯭ꯔꯤꯗ ꯑꯗꯨꯝ ꯌꯥꯎ ꯌꯥꯏ ꯗꯤ ꯑꯗꯨꯗꯤ
ꯆꯠꯄꯗꯨ ꯌꯥꯏ ꯑꯥꯅ ꯆꯠꯂꯨꯔꯒ ꯇꯥꯛꯄꯗꯨꯅ ꯍꯦꯟ ꯒ꯭ꯌꯥꯟ ꯇꯥꯗꯣꯏꯅꯤꯅꯦ
ꯆꯞ ꯃꯅꯩꯗꯥ ꯕꯦꯁꯤꯛ ꯉꯥꯛ ꯇꯥꯅꯤ
ꯕꯦꯁꯤꯛ ꯉꯥꯛꯇꯥꯅꯤ ꯇꯥꯛꯂꯛ ꯇꯨꯁꯦ ꯑꯍꯥꯟꯕꯗ ꯑꯗꯨꯒ ꯕꯦꯁꯤꯛꯇꯒꯤ ꯁꯨꯝ ꯇꯞꯂꯤ ꯇꯞꯂꯤ ꯀꯥꯔꯛꯇꯣꯔꯤꯕꯅꯤꯅꯦ
ꯃꯥꯥꯟ
ꯇꯝꯒꯦ ꯅꯣꯏꯒꯤ ꯀ꯭ꯂꯥꯁ ꯑꯃꯗ
ꯌꯥꯝꯕ ꯃꯥꯜꯂꯦ ꯑꯩꯈꯣꯏꯒꯤꯗꯤ ꯒ꯭ꯂꯥꯁꯇꯨꯗ ꯑꯗꯨꯝ ꯃꯤ ꯀꯨꯟꯊ꯭ꯔꯥ ꯅꯤꯐꯨꯃꯨꯛꯂ ꯑꯗꯨꯝ ꯐꯪꯃꯤ
ꯃꯤ ꯑꯃ ꯀ ꯑꯗꯨ ꯀ ꯇꯥ ꯇꯥꯏ ꯑꯣ
ꯇ ꯇꯥꯥꯏꯗ ꯊꯥ
ꯑꯦꯄꯤ
ꯃꯨꯀꯦꯂꯣꯑꯣ ꯃꯊꯪ ꯇꯨ ꯏꯁꯇꯦꯇ ꯌꯥꯎꯔ
ꯂ ꯁꯒ ꯁꯤꯒ ꯅꯪ ꯐꯤ ꯑꯩ ꯈꯛꯇ ꯐꯤꯤ ꯑꯦꯪ ꯅ꯭ꯔꯕꯗ ꯦꯡꯔ ꯆꯃꯂ ꯌꯥ ꯅꯁꯅꯤ ꯅꯃꯣ ꯅꯗꯦ ꯀ ꯌꯥꯔꯒꯦꯂꯣ ꯑꯥ
ꯎꯝ
ꯑ ꯌꯥꯍꯧꯒ ꯂꯨꯀꯣ ꯌꯥꯍꯒ ꯂꯨꯀꯣ ꯐꯣꯟ ꯃ ꯊꯉ ꯂꯩ ꯊꯣꯛ ꯀꯅꯤꯨꯀꯣ ꯑꯩ ꯃꯤ ꯑꯣꯏꯗꯕ ꯌꯥꯗꯦ ꯍꯥꯏ ꯀꯩ ꯇꯦꯁ ꯑꯃ ꯊꯗꯗꯤ ꯌꯥꯔꯣꯏ ꯀꯦꯁ ꯍꯥꯏꯕꯗꯤꯅꯦ ꯄꯁꯥ ꯊꯤꯔꯒꯅꯦ
ꯑꯥ
ꯗꯥꯒꯤꯅꯦ ꯂꯦꯞꯇꯣ ꯀꯩꯅꯣꯗꯣꯄꯦꯗꯣ ꯄꯨꯈꯠꯂꯁꯨ ꯌꯥꯏꯑꯕꯀꯣ ꯑꯗꯨꯒꯅꯦ ꯀꯩꯗꯧꯒꯗꯕ ꯑ ꯀꯩꯕ ꯌꯦ ꯇꯨ ꯍꯥ ꯐꯔꯤ ꯅꯕꯨ
ꯃꯆꯦꯁꯨ ꯑꯗꯨꯝ ꯊꯥꯕꯗꯨꯕꯨ ꯀꯥꯎꯗꯦꯅꯦ ꯂꯥꯏꯁꯨ ꯂꯥꯏꯁꯨꯨꯕꯗ ꯀꯥꯃꯟꯗ ꯑꯗꯨꯅ
ꯇꯨꯋꯐꯇꯤ ꯈꯨꯗꯤꯡꯒꯤ ꯑꯗꯨꯝ ꯇꯧꯔꯅꯤꯌꯦ
ꯄꯩꯁꯥ ꯊꯤꯔꯦꯗꯅ ꯍꯧꯖꯤꯛꯀꯤ ꯑꯦꯞꯁꯤꯗꯁꯨꯅꯦ ꯑꯗꯨꯝ ꯇꯦꯁ ꯇꯧꯋꯦꯕ
ꯑꯥ
ꯇꯦꯁ ꯑꯗꯨꯝ ꯇꯧꯕꯅꯦ ꯃꯨꯡ ꯥꯏꯔꯒ ꯑ ꯍ ꯊꯪꯕꯤꯔ ꯔꯣꯇꯁꯦ ꯑꯗꯨ ꯇꯧꯗꯦꯖ ꯂꯨ ꯊꯨꯅ ꯍꯣꯠꯇꯣꯏꯅꯦ ꯃꯣꯏꯅ ꯃꯇꯝ ꯄꯤꯗꯣꯏꯅꯦ ꯋꯥ ꯃꯣꯏꯅ ꯃ ꯃꯇꯝ ꯀꯤꯗ ꯇꯗ ꯃꯥꯄ ꯑ ꯑꯃ ꯐꯂ ꯄꯨꯅꯤꯕ ꯑꯥ ꯑ ꯑ ꯀꯥꯎ ꯑꯣꯏꯔꯦ ꯅ ꯍꯛꯀ ꯑꯗꯨꯝꯕ ꯑ
ꯄꯣꯁ ꯑꯣꯐꯤꯁꯇ ꯅꯝꯕꯔ ꯑꯣꯜꯂꯛꯑꯣ
ꯅꯝꯕꯔ ꯅꯪ ꯌꯥꯎꯕꯗꯤ ꯌꯥꯅꯋꯦ
ꯌꯥꯅꯤ ꯍꯦ ꯁꯤꯗ ꯑꯗꯨꯝ ꯂꯥꯛꯆ ꯇꯣ ꯑꯗꯨꯝ
ꯑꯩ ꯏꯗꯤ ꯇꯦ ꯁꯤꯁꯇꯗꯧꯔꯦ ꯇ꯭ꯋꯦꯟꯇꯤ ꯁꯤꯛꯁꯇꯣ ꯌꯨꯝ ꯂꯥꯛꯄꯗ ꯍ ꯑꯗꯨꯒ ꯅꯪ ꯍꯥꯏꯥꯏꯕꯤꯗꯤꯁ ꯍꯥꯞꯆꯤꯜꯂꯦꯗꯅ ꯑꯦ ꯆꯃꯤ ꯑꯗꯨ ꯄꯥꯏꯗꯦꯗꯤ ꯇ ꯄꯥꯏꯗꯤ ꯃꯣꯏ
ꯍꯣꯏ ꯑꯗꯨ ꯑꯗꯨꯝ ꯄꯏꯔꯒꯦꯕ ꯑꯅꯧꯕ
ꯎꯝ ꯑꯗꯨꯒ ꯑꯗꯨ ꯌꯥꯕꯅꯦ ꯄꯣꯠ ꯂꯩꯕꯗꯨ ꯂꯣꯏ ꯌꯥꯕꯅꯦ ꯑꯗꯨ ꯊꯥꯅꯕ ꯈꯣꯠꯅꯕ
ꯍꯣꯏ ꯑꯗꯨꯗ ꯄꯥꯏꯔꯒꯦ ꯃꯣꯏ ꯆꯤꯖꯤ ꯑꯣꯏ ꯃꯦꯗꯥꯝ ꯃꯌꯨꯝꯁ ꯌꯥꯝ ꯅꯛ ꯂꯩꯔꯝꯃꯤꯅꯦ
ꯅꯪꯉ ꯂꯩꯔꯤꯁꯦ ꯑꯃꯨꯛ ꯅꯪ ꯑꯩ ꯈꯪꯉꯦ ꯑꯗ
ꯍꯩꯅꯧ ꯄꯥꯝꯕꯤ ꯍꯧꯕꯗꯣ
ꯑꯣ ꯍꯥꯏꯗꯤꯒꯦꯟꯗꯗ ꯍꯖꯥꯎꯕ ꯈꯣꯡꯗꯅ ꯅꯪ ꯂꯩꯏꯁꯦ
ꯑꯥ ꯍꯥꯏꯩꯅꯧ ꯈꯣꯡꯗꯦ ꯆꯪꯉꯛꯇꯦꯕ ꯈꯤꯇꯪ ꯊꯣꯡꯉꯛꯑ ꯑꯃꯅꯤꯅꯤ ꯆꯪꯉꯂꯦ
ꯍꯥꯏꯩꯅꯧ ꯗꯨꯀꯥꯟ ꯑꯃ ꯂꯩꯕꯗꯣ ꯑꯗꯨꯒꯤꯕꯦꯟ ꯇꯨꯔꯣ
ꯑꯥ ꯗꯨꯀꯥꯟꯗ ꯂꯩꯔꯤꯗꯅ
ꯀꯃꯣꯅꯅꯦ ꯑꯗꯨꯒ ꯏꯃꯥꯟꯅꯕꯤ ꯂꯩꯔꯝꯃꯦ
ꯑꯗꯨ ꯅꯨꯄꯥ ꯅꯨꯄꯤ ꯂꯩꯕ ꯌꯥꯕ꯭ꯔꯣ ꯑꯗꯨꯅ ꯑꯥ
ꯑꯗꯨꯗꯕꯤꯗꯤ ꯐꯤ ꯉꯗ ꯑꯣꯏꯕꯅꯤ ꯑꯗ ꯖꯨꯔꯦꯟ ꯑꯃ ꯂꯩ ꯑꯗꯨꯝ ꯇꯧꯅꯦ
ꯄ ꯂꯩꯕ ꯑꯗꯨ
ꯂꯩꯅꯤ ꯂꯩ ꯁꯥ ꯀ ꯌꯨ ꯑꯗꯨ ꯎꯕꯗꯣ ꯀꯅꯤꯕ ꯑꯣ ꯀꯦꯕꯗꯣ ꯑ ꯄ ꯂꯩ ꯏꯕꯅꯦ
ꯂꯩ ꯍꯦꯛ ꯑꯗꯨꯝ ꯂꯩꯔꯦꯗ ꯑꯁꯤꯒꯤ ꯍꯥꯏꯅꯧ ꯈꯣꯡꯗ
ꯑ ꯑꯗꯨ ꯁꯥꯡꯥꯡ ꯃꯅꯦ
ꯎꯝ
ꯑꯩꯈꯣꯏ ꯍꯦꯟꯅ ꯍꯋꯥꯏ ꯑꯩꯈꯣꯏ ꯍꯦꯟꯅ ꯍꯋꯥꯏꯅꯦꯀꯣ ꯆꯥꯛ ꯆꯥꯅꯕꯒꯤꯗꯅꯦ ꯃꯤꯃꯤ ꯁꯤꯡꯖꯨꯕꯨ ꯊꯥꯅꯕꯩꯗꯁꯨ ꯑꯦꯝ ꯌꯨꯗꯒꯤ ꯑꯗꯨꯒꯤ ꯈꯣꯡꯂꯥꯡꯗꯣ ꯋꯥꯜꯗꯣ ꯑꯗ ꯀꯥꯟꯄꯨꯔꯨꯔ ꯌꯦꯅꯅ ꯑꯗꯨ ꯑꯗꯨꯗꯨꯀꯥꯟꯗꯒꯤ ꯁꯤꯃꯨꯅꯈ ꯂꯩꯅꯦ ꯗ ꯋꯥ ꯀ ꯂꯩꯕ ꯍꯧꯖꯤꯛꯇꯤ ꯊꯦꯡꯗꯅꯕ ꯈꯪꯗꯦ ꯍꯣꯏ ꯑꯗꯨꯏ ꯑꯗꯨꯏ ꯃꯊꯛꯇꯨꯗ ꯇꯥꯔꯛꯑꯒꯕ ꯑꯗꯨꯒꯤ ꯏꯃꯥꯟꯅꯕꯤꯒꯤ ꯑꯗꯨꯒꯤ ꯃꯃꯥꯡꯗ ꯂꯩꯕ ꯗꯨꯀꯥꯟ ꯂꯥꯛꯇ ꯂꯩꯕ ꯔꯦꯟꯠꯇꯣ ꯑꯗ ꯃꯥ ꯂꯩꯔꯝꯃꯤꯅꯦꯕ ꯃꯣꯏꯒꯤ ꯀꯣꯏꯔ ꯂꯥꯛꯑꯅꯤꯅ ꯑꯗꯩ ꯀꯥꯜꯂꯒ ꯃꯥꯏ ꯃꯅꯥꯛꯇꯒ ꯆꯠꯂꯤꯅꯦ ꯑꯗ ꯎ ꯑꯃ ꯍꯧꯕꯅꯦꯕ ꯑꯗꯨꯗꯣ ꯄꯥꯏ ꯍꯥꯏꯗꯅ ꯑꯗꯨ ꯏꯟꯈꯠꯅꯔꯤꯗꯅ ꯑꯗꯨ ꯀꯥꯗ ꯂꯥꯛꯇꯣꯏꯅꯦ
ꯀ ꯃꯣꯏ ꯕꯣꯟ ꯁꯥꯟꯅꯗ꯭ꯔꯕ ꯈꯪꯗꯦ ꯀꯝ
ꯍꯇꯤꯁꯄꯉꯣ ꯃꯅꯤꯗ
ꯍꯨꯡ ꯃꯥꯔꯤꯦ ꯅ ꯄ ꯍꯥꯎꯖꯂ ꯏꯅꯃꯤꯅ
ꯃꯣꯏ ꯂꯩ ꯃꯣꯏ ꯀꯨꯀꯤ ꯃꯆꯥꯁꯤꯡꯗꯣ
ꯑꯥ
ꯑꯗꯨꯁꯤꯡꯗꯨ ꯁꯥꯟꯅꯕ ꯌꯥꯝ ꯀꯟꯕꯅꯦꯕ ꯑꯩꯣꯏꯗꯤ ꯕꯣꯂꯤ ꯁꯥꯟꯅꯕ ꯋꯥꯕꯥ ꯑꯗꯤ ꯊꯩꯕꯣꯡꯒꯤꯛꯇ ꯆꯠ ꯄ ꯑꯦꯝ ꯌꯨꯗ ꯄꯥꯟꯕ ꯍꯩ ꯃꯌꯥꯝꯗꯕꯨ ꯆꯍꯤ
ꯑꯁꯥ ꯑꯩꯈꯣꯏꯗꯤ ꯍꯩꯅꯧ ꯆꯥꯔꯤꯑꯌꯦ ꯍꯌꯦꯡ ꯍꯧꯗꯣꯏꯅꯦ ꯆꯤꯡꯗ ꯍꯩꯕꯣꯡ ꯑꯃ ꯃꯌꯥꯝ ꯄꯥꯜꯔꯛ ꯌꯥꯅꯤ ꯍꯥꯏꯕꯨꯡ ꯑꯆꯧꯗꯣ ꯑꯗꯨꯗ ꯂꯩꯇꯦ ꯆꯤꯡꯗ ꯑꯗꯨꯝ ꯑꯩꯈꯣꯏ ꯇꯔꯦꯠ
ꯐꯔꯤꯖ
ꯑꯥ
ꯂꯦꯊꯒ ꯑꯣꯏꯔꯒꯅꯤ
ꯈꯪꯗꯤ ꯍꯩꯕꯣꯛ ꯆꯤꯡ ꯑꯅ ꯑꯃ ꯂꯩꯕꯗꯣꯍꯦ
ꯑꯝ ꯈꯪꯉꯤꯅꯦ ꯑ ꯀꯔꯤꯗꯨꯗꯅꯤꯅꯦ ꯑꯦꯝ ꯌꯨꯒꯤ ꯀꯩꯅꯣꯒꯤꯗꯨꯗꯅꯤꯅꯦ ꯑ ꯂꯥꯡꯊꯕꯥꯜ ꯈꯨꯟꯖꯥ ꯑꯩꯈꯣꯏꯒꯤ ꯁꯖꯥꯟꯒꯤꯒ ꯂꯩꯕꯗꯣ ꯅꯠꯇ꯭ꯔꯣ ꯦꯠꯇꯅꯀ ꯍꯒꯦ ꯅꯗꯤꯅꯤ ꯀꯥꯎ ꯀ ꯑꯩ ꯈꯪꯗꯦꯅꯦ ꯍꯗꯅ ꯀꯃꯦ ꯎꯒꯗ ꯄꯔꯗꯤꯀ ꯑꯃ ꯅ ꯃꯁꯛꯛꯇ ꯑꯗꯨ ꯁꯖꯥꯟꯒꯤꯒ ꯂꯩꯕ ꯆꯤꯡꯗ ꯅꯠꯇ꯭ꯔ ꯅꯪ ꯍꯥꯏꯁꯦ ꯑꯗꯣ ꯍꯊ ꯍꯧꯗꯣꯛꯄ ꯌꯥꯕꯅꯦ
ꯃꯥꯅꯤ ꯃꯥ ꯑ
ꯌꯥꯅꯤ ꯌꯥꯝ ꯃꯤ ꯋꯥ ꯀꯩꯅꯥꯎꯖꯦ ꯅ ꯍꯕ
ꯂꯝꯕꯤ ꯃꯌꯥ ꯂꯝꯕꯤ ꯕꯗꯨꯜꯂꯝꯗꯤ ꯐꯠꯇꯦ
ꯠꯇꯕꯅꯤ ꯌꯥꯝ ꯄꯥꯊꯣꯛꯑ ꯑꯗꯨꯗꯤ ꯆꯥꯛ ꯆꯥꯔ ꯑꯣꯏꯔ ꯂꯩꯣꯏꯅꯤ ꯐꯣꯟ ꯃꯦꯠꯇꯅ ꯂꯩꯕꯗꯨꯀꯣ ꯒꯦꯝ ꯁꯥꯟꯅ ꯂꯩꯕ ꯀꯣ
ꯊꯥꯟꯗ ꯊꯥꯡꯗ
ꯑꯗꯨꯒ ꯃꯩꯁꯤꯡꯗꯣ ꯥꯛꯁꯨꯒꯒꯗꯧ ꯊ ꯌꯥꯁ ꯇꯧ ꯀꯥꯎꯅꯤ ꯃꯊꯠ ꯅꯪ ꯂꯥꯏꯁ ꯌꯥꯎꯕ꯭ꯔꯣ ꯑꯗꯨ ꯂꯥꯏꯆꯔꯒꯗꯣ ꯑꯗꯨꯅ ꯃꯑꯣꯡꯗꯒꯤ ꯐꯦꯟ ꯊꯥꯔꯝꯃꯒ ꯇꯨꯝꯒꯅꯨ
ꯁꯗꯤꯌꯦ ꯅꯨꯡꯉꯥꯏ ꯏꯁꯇꯦꯀꯣ ꯌꯥꯎꯗꯕꯅꯤ ꯅꯨꯡꯉꯥꯏꯇꯦ ꯑꯗꯨ ꯂꯥꯞꯅ ꯄꯨ ꯌꯥꯗꯦ
ꯑꯗꯨꯅ ꯂꯥꯞꯅ ꯊꯥꯎꯑꯣ ꯑꯗꯨꯗꯤ ꯑꯦꯛꯁꯇꯦꯟꯁꯟꯗꯣ ꯑꯗꯨꯅ ꯃꯊꯪ ꯂꯥꯛꯄꯗ ꯑꯩꯈꯣꯏ ꯂꯩꯔꯤ ꯃꯌꯥꯝꯁꯦ ꯃꯄꯨꯔꯣ
ꯁꯦꯝꯃꯒꯦ ꯌꯨꯝꯗ ꯍꯣꯏꯌꯥ ꯂꯩꯔ
ꯅ ꯀꯣꯣꯏꯁꯇꯉꯇ ꯎ ꯋꯥ
ꯑꯩ ꯌꯦ ꯀꯣꯂꯤꯁ ꯀ ꯀꯥꯟꯁꯤꯦ ꯀ ꯇꯝꯅꯤ
ꯀꯁꯦ ꯀꯧꯁꯤꯦ
ꯀꯥ ꯊꯤ ꯁꯔ ꯄꯦꯀꯦꯁꯟ ꯊꯥꯏ
ꯐꯣꯟ ꯌꯥꯝ ꯂꯩ ꯆꯊꯣꯏꯔꯦꯁꯣ ꯐ ꯆꯒ ꯌꯥꯝ ꯂꯩꯅꯣ
ꯈꯪꯪꯗꯦꯗ
ꯀꯥ ꯀꯦꯌꯥꯗꯔꯤꯁꯦ
ꯀꯥ ꯑꯃ ꯅꯤꯍꯨ ꯃꯔꯤ ꯃꯉꯥ ꯇꯔꯥ ꯑꯁꯣꯟꯗꯁꯨ ꯑꯅꯤ ꯊꯣꯛꯅ ꯂꯩꯌꯦ ꯑꯩꯈꯣꯟꯗꯁꯨ ꯂꯩꯌꯦ
ꯍ ꯑꯗꯨꯗꯨꯒ ꯌꯥꯒ ꯄꯗꯔ꯭ꯔ ꯃꯤꯅꯦꯒ ꯄꯥꯈꯣꯟꯅ ꯍꯥꯏꯔꯛꯄꯗ ꯆꯗ ꯊꯥꯡꯕꯤꯨ ꯂꯥꯎ ꯈꯨꯠꯄꯤ ꯂꯑꯣ ꯍꯥꯏꯕꯗꯨꯅꯦ ꯂꯧꯄ ꯌꯥꯗꯕꯅꯤꯅ ꯏꯦ ꯅꯦ
ꯊꯣꯀ ꯊꯣꯗ ꯅꯒꯦ ꯍꯣꯏ ꯍꯣꯏ ꯊꯃꯦꯃꯦ ꯊꯃꯦ
ꯏꯃꯦ ꯏꯃꯦ ꯀꯁ ꯅꯅꯤꯅꯤ